ꯍꯜꯂꫭ
ꯀꯅꯥꯅꫭ ꯇꯧꯔꯛ ꯏ ꯁꯤꯕꯣ
ꯃꯤ ꯅꯦ ꯀꯅꯥꯅ ꯑꫭꯛ ꯀꯅꯥꯅꫭ ꯑꯣꯞꯄꯤꯔꯤꯁꯤꯕꯣ
ꯑꯩꯗꯤ ꯈꯪꯕꯨ ꯈꯪꯉꯤ ꯅꯦ
ꯁꯤꯁꯦ ꯀꯩꯅꯣ ꯅꯠꯇ꯭ꯔꯣ ꯃꯁꯛ ꯌꯥꯝꯅ ꯐꯖꯕꯤ ꯎꯝ ꯃꯕꯨꯨꯡ ꯌꯥꯝꯅ ꯐꯕ ꯑꯩ ꯐꯥ ꯐꯥꯕꯤ ꯑꯗꯨ ꯅꯨꯄꯤꯗꯨ ꯅꯠꯇ꯭ꯔꯣ꯫
ꯍꯣꯏ ꯃꯥꯅꯦ꯫
ꯅꯪ ꯍꯦꯛ ꯋꯥ ꯋꯥ ꯍꯦꯛ ꯉꯥꯡꯊꯣꯔꯛꯄꯒꯥ ꯑꯩ ꯑꯗꯨꯝ ꯈꯪꯉꯦꯕꯥ꯫
ꯑꯩꯗꯤ ꯃꯥꯅꯤ ꯃꯥꯅꯤ ꯅꯪꯅ ꯈꯧꯔꯥꯡꯅ ꯑꯩꯒꯤ ꯈꯣꯟꯖꯦꯟ ꯇꯥꯅꯤꯡꯉꯒꯥ ꯂꯩꯕ꯫ ꯑꯗꯨꯅꯦ ꯑꯩꯅꯦ ꯑꯩꯅꯦ꯫
ꯑꯣ ꯁꯤ ꯈꯪꯕ ꯇꯥꯕ ꯐꯪꯕ ꯐꯪꯕꯁꯨ ꯌꯥꯝ ꯅꯨꯡꯉꯥꯏꯗꯥ
ꯥꯑꯗꯨꯅꯤꯕꯥ
ꯌꯥꯝꯅ ꯌꯥꯝ ꯍꯔꯥꯎꯋꯦ ꯌꯥꯝ ꯅꯨꯡꯉꯥꯏꯌꯦ ꯅꯨꯡꯁꯤ ꯍꯣꯏ ꯌꯥꯝꯅ ꯅꯨꯡꯁꯤꯕꯁꯨ ꯄꯣꯛꯑꯦ ꯍꯣꯏ ꯌꯥꯝ ꯍꯔꯥꯎꯋꯦꯕ
ꯑꯥ ꯍꯔꯥꯎꯖꯤ ꯑꯩꯁꯦ ꯚꯤꯇꯥꯃꯤꯟ ꯑꯣꯏꯕꯅꯦ
ꯇꯨꯝꯕ꯭ꯔꯣ ꯑꯦ ꯇꯨꯝꯃꯕꯣ
ꯇꯨꯝꯃꯒ ꯂꯩꯔꯕꯅꯦ ꯍꯣꯏ ꯀꯩꯁꯨ ꯅꯣꯏ ꯅꯪꯗꯤ ꯕꯤꯖꯤ ꯕꯤꯖꯤ
ꯑꯩ
ꯃꯤꯁꯤ ꯌꯥꯝ ꯋꯥꯏ ꯅꯨꯡꯉꯥꯏꯔ ꯂꯩꯔꯤ ꯇꯨꯝꯒꯅꯤ ꯇꯨꯝꯅꯤꯉꯥꯏ ꯈꯪꯅ ꯐꯝꯃ ꯂꯩꯕꯅꯤꯅꯦ
ꯑ ꯕꫭꯅꯤꯅꯦ ꯑꯗꯨꯃꯥꯏꯅ ꯇꯧꯔꯝꯕꯥ ꯑꯗꯨꯃꯥꯏꯅ ꯈꯜꯂꯝꯃꯒꯥ ꯂꯩꯔꯝꯒꯅꯤꯅ ꯑꯩꯅ ꯅꯪꯒꯤꯗꯃꯛꯇꯥ ꯈꯜꯂꯒꯀꯣ ꯅꯪ ꯇꯨꯝꯗ꯭ꯔꯤꯉꯩꯗ ꯑꯃꯨꯛ ꯐꯥꯎꯔꯛꯑꯕ ꯅꯦ꯫
ꯑꯗꯨ ꯅꯪ ꯀꯩꯅꫭ ꯗ꯭ꯌꯨꯇꯤ ꯆꯠꯇ꯭ꯔꯣ
ꯗꯌꯨꯇꯤ ꯊꯣꯛꯑꯦ
ꯑꯣ
ꯑꯌꯨꯛꯇꯤ ꯊꯣꯛꯑꯦ ꯑꯗꯒꯤ ꯄꯨꯡ ꯍꯣꯔꯦꯟ ꯄꯨꯡ ꯑꯅꯤ ꯐꯥꯎ ꯂꯩꯗꯣꯏꯅꯦ ꯕꫭꯜ ꯌ°ꯡꯗꫭꯏꯅꯤ ꯍꯣꯔꯦꯟ ꯅꯣꯏꯗꯤ ꯕꯣꯜ ꯌꯦꯡꯉꯔꯣꯏꯗ꯭ꯔꯣ꯫
ꯌꯦꯡꯅꯤꯡꯉꯦ ꯌꯦꯡꯒꯦ ꯇꯧꯕꯅꯦ ꯈꯪꯗꯦ ꯉꯝꯒꯗꯔꯥ ꯉꯝꯃꯣꯏꯗ꯭ꯔꯥ
ꯅꯣꯏꯒꯤ ꯁꯤꯐꯥꯏ ꯅꯨꯄꯥꯗꯗꯤ ꯍꯟꯈ꯭ꯔꯕꯣ ꯋꯥꯒꯥꯏꯗ ꯂꯩꯔꯤꯕꯣ ꯑꯣ ꯃꯥ ꯊꯣꯛꯂꯛꯒ ꯑꯗꯨꯝ ꯃꯥ ꯫ ꯃꯥ ꯊꯣꯂꯛꯄꯗꯥ ꯍꯦꯟꯁꯥꯡ ꯍꯥꯎ ꯍꯥꯎ ꯕ ꯆꯥꯁꯤ ꯍꯥꯏꯌꯨ
ꯑꯁ ꯍꯟꯗꯛꯁꯦ ꯁꯥ ꯁꯥꯁꯦ ꯀꯩꯅꯣ ꯇꯣꯛꯇ꯭ꯔꯤꯅꯦ ꯂꯦꯞꯇ꯭ꯔꯤꯅꯦ
ꯑꯁ ꯀꯨꯝꯍꯩꯗ ꯆꯥꯕꯩ ꯑꯗꯨꯃꯥꯏꯅ ꯆꯥꯔ ꯂꯩꯔ ꯃꯥꯜꯂꯦ ꯍꯣꯏ
ꯑꯩ ꯍꯔꯥꯕꯒꯤ ꯄꯥꯎ ꯇꯝꯃꯨꯔꯣ ꯒꯨꯗ ꯅ꯭ꯌꯨꯁ ꯑꯥ ꯄꯥꯎ ꯇꯝꯕꯤꯌꯨꯔꯣ
ꯍꯣꯏ
ꯑꯩꯗꯣ ꯍꯥꯟꯅ ꯅꯉꯣꯟꯗ ꯍꯑꯦ ꯍꯥꯏꯕ꯭ꯔꯣ ꯑꯩꯒꯤ ꯋꯦꯠꯁꯦ ꯀꯥꯅꯤꯡꯉꯥꯏ ꯌꯥꯝ ꯂꯨꯏ ꯍꯥꯏ ꯅꯪꯉꯣꯟꯗ ꯍꯥꯏꯕ꯭ꯔꯣ ꯑꯩ
ꯍꯣꯏ ꯑꯗꯨꯃꯥꯢ ꯍꯥꯏꯕꯗꯣ
ꯑꯥ ꯑꯗꯣ ꯍꯦꯟꯒꯠꯂꯝꯃꯦ ꯍꯟꯗꯛꯁꯦ
ꯑꯩ ꯉꯁꯥꯏ ꯑꯦꯠ ꯅꯪꯒꯤ ꯍꯥꯏꯕꯗꯣ ꯇꯨꯝꯕ꯭ꯔꯥ ꯀꯌꯥꯅꯣ
ꯅꯪ ꯅꯪ ꯅꯪ ꯉꯁꯥꯢ ꯍꯥꯏꯕ꯭ꯔꯣ
ꯍꯣꯏ
ꯍꯣꯏ ꯅꯪꯅ ꯍꯥꯏꯕꯗꯣ ꯆꯨꯝꯃꯦꯕ ꯑꯗꯨꯅ ꯀꯔꯤꯒꯤꯅꯣ ꯑꯩ ꯑꯩꯕꯨ ꯌꯥꯝ ꯈꯪꯉꯤꯁꯤꯅ ꯀꯔꯤꯒꯤꯅꯣ ꯍꯥꯏꯕꯅꯤꯗ
ꯑꯩꯒꯤ ꯆꯥꯡꯗꯨꯒ ꯌꯦꯡꯉ ꯑꯗꯨꯝ ꯍꯥꯏꯔꯛꯑꯕꯅꯦ
ꯑꯁ ꯑꯗꯨ ꯅꯍꯥꯟ ꯅꯍꯥꯟꯈꯩꯒ ꯍꯟꯗꯛꯀ ꯀꯃꯥꯏ ꯀꯌꯥꯝ ꯈꯦꯠꯅꯒꯦ
ꯅꯪꯔꯣ
ꯎꯝ
ꯈꯦꯠꯅꯒꯦ ꯍꯥꯏ ꯌꯦꯡꯕꯗꯔꯣ ꯑꯁ ꯅꯍꯥꯟ ꯂꯥꯛꯄꯁꯨ ꯐꯖꯅ ꯏꯟꯊꯤ ꯅꯨꯡꯉꯥꯏꯅ ꯌꯦꯡꯕ ꯐꯪꯗ꯭ꯔꯦ
ꯎ ꯃꯊꯪ ꯃ ꯊꯪꯕꯟ ꯅꯤꯡꯊꯧꯀꯥꯕꯗ ꯐꯖꯅ ꯌꯦꯡꯅꯕ ꯂꯥꯛꯀ‌ꯦ
ꯑꯗꯣ ꯀꯩꯅꯣ ꯇꯧ ꯎꯝ ꯑꯗꯨ ꯑꯩꯈꯣꯏ ꯅꯣꯏ ꯅꯪ ꯂꯥꯛꯑꯀꯥꯟꯗ ꯌꯨꯝ ꯍꯣꯡꯈꯤꯕꯗꯣ
ꯍꯣꯏ
ꯑꯗꯨ ꯃꯣꯏꯗ ꯀꯣꯏꯔꯨꯁꯤꯅꯦ ꯀꯣꯏꯔꯨꯁꯦ ꯅꯣꯡꯃꯀꯣ ꯁꯤꯡꯖꯨ ꯆꯥꯔꯨꯁꯦ
ꯍꯣꯏ ꯍꯣꯏ ꯂꯥꯑꯦ ꯂꯥꯑꯦ ꯌꯥꯏꯌꯦ ꯅꯪ ꯅꯪ ꯑꯉꯥꯡꯗꯣ ꯅꯪ ꯉꯥꯡ ꯁꯦꯟꯅ ꯂꯩꯕꯅꯤꯅ ꯍꯦꯛꯇ ꯊꯥꯗꯣꯛꯄꯗꯣ ꯅꯨꯡꯉꯥꯏ ꯑꯍ‌ꯦꯍ‌ꯦ
ꯒꯨꯨꯝꯕꯗꯤ ꯆꯠ ꯇꯧꯕ ꯌꯥꯏ
ꯃꯤꯅꯤꯠ ꯃꯉꯥꯗ ꯁꯤꯡꯖꯨ ꯁꯦꯝ ꯁꯥꯔꯒ ꯆꯥ ꯆꯥꯕꯁꯨ ꯂꯣꯏꯒꯗꯕ
ꯑ ꯍ‌‌ꯣ ꯍ‌ꯣꯏ ꯍ‌ꯣꯏꯅꯦ ꯅꯣꯡꯃꯗꯤ ꯀꯥꯏꯊꯣꯛꯄ ꯌꯥꯏꯍ‌ꯦ
ꯑꯩ ꯅꯨꯡꯊꯤꯜ ꯄꯨꯡ ꯎꯝ ꯆꯥꯛ ꯊꯣꯡꯂꯩ ꯃꯇꯝ ꯆꯥ ꯆꯞ ꯆꯥꯅ ꯂꯥꯛꯀꯗꯧꯕ
ꯑꯣ ꯑꯌꯨꯛꯇ ꯆꯠꯂꯒ ꯑꯌꯨꯛ ꯆꯥꯛ ꯇ‌ꯣꯛ ꯆꯥꯛꯇ‌ꯣꯛꯇ‌ꯣꯛ ꯆꯠꯂꯒ
ꯎꯝ
ꯑꯁ ꯅꯤꯡꯊꯧꯀꯥꯕꯗꯤ ꯃꯥ ꯁꯪꯉꯣꯏꯅꯦ ꯃꯥꯁꯨ ꯊꯕꯛ ꯆꯠꯊꯣꯛꯏꯅꯦ
ꯍꯣꯏ ꯗꯨꯝ ꯊꯕꯛꯁꯦ ꯅ ꯅꯪ ꯅ ꯅꯪ ꯅꯤꯡꯊꯧꯀꯥꯕꯗ ꯇꯧꯕ ꯑꯗꯨꯒ ꯅꯣꯡꯃꯥꯏꯖꯤꯡꯗꯅ ꯃꯥ ꯐ꯭ꯔꯤ ꯑꯣꯏꯕ ꯅꯣꯡꯃꯥꯏꯖꯤꯡꯗ ꯅꯪ
ꯎꯝ
ꯗ꯭ꯌꯨꯗꯤꯁꯨ ꯐ꯭ꯔꯤ ꯂꯥꯏꯌ‌ꯦꯅ ꯑ
ꯅꯣꯡꯃꯥꯏꯖꯤꯡꯁꯤꯁꯨ ꯑꯗꯨꯝ ꯆꯠꯊꯣꯛꯄꯕꯨꯗꯤ ꯌꯥꯏ ꯄꯨꯡ ꯇꯔꯥꯗ ꯂꯣꯏꯔꯒ
ꯎꯝ
ꯄꯨꯡ ꯇꯔꯥꯗ ꯂꯣꯏꯔꯦꯅ
ꯎꯝ
ꯄꯨꯡ ꯅꯨꯡꯗꯥꯡꯒꯤ ꯄꯨꯡ ꯃꯉꯥꯗ ꯑꯃꯨꯛ ꯀꯩꯅꯣ ꯇꯧꯋꯦꯕ ꯂꯩꯌꯦꯕ
ꯑꯆꯥꯥ ꯃꯇꯝ ꯂꯩꯅ ꯑꯗꯨꯗꯤ
ꯍꯣꯏ ꯃ ꯃꯇꯝ ꯃꯇꯝꯕꯨꯗꯤ ꯂꯩꯌ‌ꯦ ꯍꯣꯏ ꯍꯣꯏ ꯍꯣꯏ ꯍꯣꯏ ꯅꯨꯡꯊꯤꯟꯗꯁꯨ ꯀꯩꯅꯣ ꯇꯧꯕ ꯍꯦꯛꯇ ꯍꯣꯏ ꯌꯥꯏꯗ ꯅ ꯑꯥ ꯅꯣꯡꯃꯥꯏꯖꯤꯡꯗꯣ ꯑꯥ ꯑꯗꯨꯗ ꯌꯥꯏ
ꯎꯝ ꯅꯣꯡꯃꯥꯏꯖꯤꯡꯗꯤ ꯌꯥꯏ ꯅꯤꯡꯊꯧꯀꯥꯕꯅ ꯑꯩꯅ ꯁꯪꯉꯁꯨꯀꯣ ꯃꯣꯏꯁꯦ ꯊꯕꯛ ꯍꯦꯛꯇ ꯆꯠꯊꯣꯛꯄꯅꯤꯅ ꯁꯪꯗꯕꯅꯦꯕ
ꯑ ꯑꯗꯨꯅꯦ ꯑꯗꯨꯅꯦ ꯑꯗꯣ ꯑꯩ ꯅꯣꯏ ꯅꯣꯏꯗ ꯍꯧ ꯍꯧꯗꯣꯛꯑꯒ ꯑꯩ ꯁꯪꯗꯦ ꯑꯩꯒꯤ
ꯄ ꯃꯤꯗꯅ ꯍ‌ꯦꯛꯇ ꯁꯪꯗꯕ ꯀꯣ
ꯑꯩꯒꯤ ꯃꯇꯝ ꯂꯩꯇꯦ ꯑ ꯅꯣꯛꯅꯤꯡꯉꯤꯗ
ꯑꯃ ꯑꯅꯤꯒꯨꯝꯅꯗꯤ ꯀꯥꯏꯊꯣꯛꯄ ꯌꯥꯏꯌꯦ꯫
ꯄꯨꯡ ꯑꯃ ꯑꯅꯤ
ꯑ ꯄꯨꯡ ꯄꯨꯡ ꯑꯍꯨꯝ
ꯎ ꯅꯣꯏꯁꯨ ꯑꯉꯥꯡ ꯑꯉꯥꯡꯒ ꯁꯦꯟꯅꯔꯒ ꯂꯩꯕꯅꯤꯅꯀꯣ
ꯎꯝ
ꯅꯪꯁꯦ ꯀꯌꯥꯝ ꯀꯨꯏꯅ ꯂꯩꯈꯤꯗꯣꯏꯅꯣ ꯀꯨꯏꯅ ꯂꯩꯗꯧ ꯃꯥꯜꯂꯦꯗ
ꯂꯩꯈꯤꯅꯤ ꯌꯨꯝ ꯍꯜꯂꯔꯣꯢ
ꯑꯣ ꯌꯨꯝ ꯍ ꯍꯣꯏ ꯌꯨꯝ ꯄ ꯍꯜꯂꯨꯅꯨꯗ ꯅꯣꯏ ꯅꯣꯏꯆꯦꯍꯣꯏ ꯑꯥꯗ ꯍꯜꯂꯁꯨ ꯏꯕꯥꯅꯤ ꯂꯩꯅꯕ ꯑꯩ ꯂꯥꯛꯑꯒꯦ꯫
ꯂꯥꯀ ꯑꯣ ꯂꯛ ꯑꯣ
ꯎꯝ ꯂꯥꯛ
ꯎꯝ ꯌꯥꯅꯤꯗꯪ ꯀꯩꯗꯧꯕꯩ ꯉꯝꯃꯣꯏꯗꯣꯏꯅꯣ?
ꯉꯝꯕꯨ ꯉꯃꯗꯤ ꯂꯥꯛꯑꯣꯅꯦ ꯏꯕꯥꯅꯤꯒꯤ ꯍꯤꯡꯒꯣꯜ ꯑꯩ ꯌꯦꯉꯝꯃꯒꯦ꯫
ꯍꯣꯏ ꯑꯗ ꯑꯗꯣ ꯌꯨꯝꯗ ꯄꯥꯎ ꯄꯤꯈ꯭ꯔ ꯂꯣꯏꯔꯦ ꯏꯕꯥꯅꯤ ꯆꯦꯜꯂꯦꯅ
ꯑ ꯍꯥꯏ ꯍꯥꯏꯔꯦ ꯅꯣꯏ ꯅꯣꯏꯅ ꯐꯥꯒꯦꯔꯥ ꯀꯔꯤ ꯇꯧꯒꯦꯔꯥ ꯍꯥꯏꯔꯛꯑꯗꯤ ꯎꯝ ꯍꯥꯏ ꯍꯥꯏꯈ꯭ꯔꯣꯀꯣ ꯍꯥꯏꯗꯣꯛ ꯈ꯭ꯔꯣꯕ ꯑꯣꯖꯥ ꯌꯥꯝ ꯅꯨꯡꯉꯥꯏꯖꯩ ꯁꯠꯂꯥꯛꯒꯅꯨꯒ ꯍꯥꯏꯔꯛ ꯍꯥꯏꯔꯣꯕ꯫
ꯀꯥꯃꯥꯏ ꯍꯥꯏꯔꯣꯏꯗ
ꯏꯕꯅꯤ ꯁꯖ ꯆꯦꯜꯂꯗꯤ ꯅꯪ ꯅꯪꯒꯤ ꯅꯨꯄꯤꯗꯨ ꯊꯨꯝꯃꯣꯏ ꯀꯥꯏ ꯍꯧꯒꯅꯤꯗ ꯇꯧꯅꯨ ꯇꯧꯅꯨ
ꯎꯝ ꯊꯃꯣꯏ ꯀꯥꯏꯔꯒ ꯄꯨꯟꯅ ꯂꯩꯃꯤꯟꯅ ꯂꯩꯗꯅ ꯑꯩꯈꯣꯏ ꯄꯨꯂꯞ
ꯌꯥꯔꯣꯏꯗ꯭ꯔꯣ?
ꯃꯥꯁꯨ ꯀꯥꯏꯅ
ꯑꯍꯥ ꯑꯍꯥ ꯄꯨꯟꯅ ꯂꯩꯃꯤꯟ ꯄꯨꯟꯅ ꯂꯩꯃꯤꯟꯅꯔ ꯂꯣꯏꯔꯦ ꯀꯩꯅꯣ
ꯂꯩꯃꯤꯟꯅ ꯂꯣꯏꯔꯦ ꯍꯣꯏ ꯀꯩ ꯀꯌꯤꯝꯇ ꯀꯥꯏꯗꯦ꯫
ꯍꯣꯏ ꯍꯣꯏ
ꯕꯣꯜ ꯌꯦꯡꯉꯝꯕꯒꯤꯒꯣ ꯑꯗꯨꯗꯤꯒꯣ
ꯉꯁꯤ ꯀꯩ ꯃꯊꯦꯟ ꯀꯩ ꯃꯊꯦꯟ ꯆꯥꯏꯑꯅꯣ ꯉꯁꯤ ꯀꯩ ꯃꯊꯦꯟ ꯆꯥꯏ ꯍꯥꯏꯕꯤꯅꯣ?
ꯑꯩ ꯗꯥꯜꯁ
ꯀꯔꯤꯕ ꯏꯁ ꯒꯥꯔꯤ ꯌꯥꯝ ꯆꯠꯄ ꯍꯥꯏꯇꯔꯦ
ꯍꯋꯥꯏ ꯍꯋꯥꯏ ꯆꯥꯏꯌꯦꯕ꯫
ꯑꯣ ꯗꯥꯜ ꯍꯥꯎ ꯍꯥꯎꯕꯅꯦ꯫
ꯑ ꯏꯅꯔꯖꯤ ꯌꯥꯝ ꯂꯥꯛꯈ꯭ꯔꯦ꯫
ꯑꯁ ꯋꯥꯏꯗꯤ ꯁꯛ ꯐꯖ ꯊꯣꯛꯅꯕ ꯆꯥꯕꯅꯤꯅꯦ ꯌꯥꯝ ꯐꯖꯔꯤꯉꯩꯗ ꯑꯃꯨꯛ ꯆꯥꯁꯤꯜꯂꯒꯗꯤ
ꯈꯪꯗꯦ ꯍꯌꯦꯡ ꯍꯧꯒꯠꯂꯒ ꯀꯔꯤ ꯃꯥꯟꯗꯣꯏꯅꯣ ꯈꯪꯗꯦ
ꯀꯃꯂꯥ ꯍꯦꯛ ꯃꯥꯜꯂ ꯂꯩꯔꯝꯃꯦ ꯐꯛꯇꯥꯅꯤꯀꯣ
ꯏꯁ ꯀꯝꯂꯥ ꯇꯥꯔꯗꯤ ꯃꯥ ꯁꯥꯎꯅꯤꯡꯒꯅꯤꯀꯣ
ꯍꯌꯦꯡ ꯍꯧꯒꯠ ꯍꯧꯒꯠ ꯍꯧꯒꯠꯂꯛꯄꯗ ꯀꯃꯂꯥ ꯀꯃꯂꯥ ꯑ
ꯒꯝꯂꯥ ꯍꯥꯏꯔꯣ ꯍꯥ ꯒꯝꯂꯥ
ꯒꯝ ꯒꯝꯂꯥ ꯑꯣꯏ ꯒꯝꯂꯗꯣ ꯅꯣꯏꯒꯤ ꯒꯝꯂꯥꯗꯣ
ꯑ
ꯒꯝꯂꯥꯗꯤ ꯃꯅꯤꯡꯗꯦꯍꯦ ꯀꯔꯤꯅꯣ
ꯑ ꯅꯣꯏ ꯒꯝꯂꯥꯗꯣ ꯃꯥꯜꯗꯤ ꯐꯇꯥꯥꯅꯤꯍꯦ
ꯔ ꯇꯅꯤ ꯅꯪ ꯏꯔꯔꯣꯏꯅꯦ
ꯑꯕꯤꯔꯥꯅꯤ ꯅꯪꯖꯖꯩꯗ ꯑꯗꯎ ꯅꯉ
ꯑꯗꯨꯗ ꯆꯥꯛꯇꯤ ꯆꯥꯔꯕꯣꯅ
ꯆꯥꯔꯦ ꯑꯩ ꯉꯁꯤ ꯀꯩ ꯀꯩꯅꯣ ꯆꯥꯕꯗꯣ ꯑ
ꯌꯦꯟ
ꯌꯦꯟꯅꯠꯇꯦ
ꯑꯣ
ꯀꯩ ꯌꯦꯟꯖꯥꯡꯅꯣ ꯑꯣꯛꯁꯨ ꯅꯠꯇꯦ ꯀꯩ ꯌꯦꯟꯖꯥꯡꯅꯣ
ꯁꯟ ꯁꯧꯒꯔꯤ ꯍꯋꯥꯏ
ꯑꯁ ꯌꯥꯝ ꯊꯨ ꯀꯥꯎꯈꯤ ꯋꯥꯅꯦ
ꯁꯣꯏꯕꯨꯝ ꯎꯁꯣꯏ ꯑꯁ ꯀꯔꯤ ꯍꯋꯥꯏ ꯀꯥꯎꯏꯗꯨꯕꯣ ꯑꯩ ꯍꯋꯥꯏ ꯆꯥꯔꯦ ꯍꯥꯏꯔꯒ ꯀꯔꯤꯔꯣ
ꯃꯥꯏ ꯀꯥꯎꯏꯅꯤꯅꯦ ꯍꯦꯛꯇ ꯑꯩꯅ ꯋꯥꯔꯤ ꯁꯥꯕꯖꯦ
ꯅꯪ ꯑꯗꯨꯃꯥꯏ ꯀꯥꯎꯔꯗꯤ ꯑꯩꯅ ꯍꯦꯛꯇ ꯑꯩꯅ ꯍꯧꯖꯤꯛ ꯈꯛꯇ ꯉꯥꯡꯊꯣꯛꯄ ꯍꯋꯥꯏ ꯆꯥꯏ ꯍꯥꯏꯔꯒ ꯅꯪꯒꯤ ꯀꯥꯎꯕꯖꯤꯗꯤ ꯅꯪꯁꯨ ꯍꯋꯥꯏ ꯆꯥꯔ ꯀꯥꯎꯕꯁꯤꯗꯤ ꯑꯩꯥ ꯄꯈꯠ ꯄꯈꯠꯂꯛꯏꯗ
ꯑꯩꯗꯣ ꯏꯟꯖꯥꯡ ꯌꯥꯝ ꯍꯥꯎꯕ ꯃꯥꯜꯂꯨꯔꯕ ꯑꯗꯨꯒꯤꯅꯤ
ꯑ
ꯅꯪ ꯅꯪꯁꯨ ꯍꯋꯥꯏ ꯑꯩꯁꯨ ꯍꯋꯥꯏ ꯑꯁ ꯐꯖꯔꯦꯍꯦ
ꯑꯁ ꯉꯁꯤꯗꯤ ꯀꯩꯅꯣ ꯇꯧꯔꯅꯤ ꯑꯗꯨꯗꯤ ꯇꯨꯝꯕ ꯌꯥꯝ ꯅꯨꯡꯉꯥꯏꯔꯅꯤꯅꯦ
ꯍꯣꯏ ꯍꯋꯥꯏ ꯑꯗꯨꯒꯤ ꯉꯁꯥꯏ ꯉꯁꯥꯏ ꯑꯌꯨꯛ ꯉꯥ ꯃꯔꯨꯝ ꯊꯣꯡꯕ ꯑꯃꯒ ꯂꯩꯑꯦ ꯑꯗꯨꯁꯨ ꯆꯥꯔꯦ
ꯑꯦ ꯃꯊꯦꯜꯁꯦ ꯖꯥ ꯖꯥꯠ ꯆꯥꯏꯀꯣ ꯅꯣꯏꯁꯦ
ꯃꯊꯦꯜꯁꯦ ꯖꯥꯗꯥ ꯆꯥꯏ ꯍꯥꯏꯇꯥꯔꯦ ꯍꯣꯏ ꯃꯁ ꯑ ꯅ ꯍꯋꯥꯏ ꯍꯋꯥꯏ ꯀꯠꯇ꯭ꯔ ꯍ ꯍꯣꯏ
ꯔꯨꯝ ꯑꯃ ꯐꯨꯠꯂ ꯥꯏ ꯁꯟꯒꯤ ꯃꯥꯒꯤ ꯏꯁꯀꯤꯟꯗꯣ
ꯍꯣꯏ ꯁꯟ ꯃꯣꯍꯟꯗ
ꯁꯜꯃꯣꯟ ꯀꯧꯕ꯭ꯔꯥ ꯑꯩ ꯈꯪꯗ꯭ꯔꯦ ꯑꯗꯨ ꯁꯤꯡꯖꯨ ꯃ ꯎꯝ ꯎꯝ ꯃꯦꯠꯂꯒ
ꯁꯤꯡꯖꯨꯒꯨꯝꯕ ꯆꯥꯕꯗꯣ ꯃꯎꯟ ꯃꯎꯟ ꯍꯥꯏꯗꯨꯅꯤ ꯁꯟ ꯃꯎꯟ ꯍꯥꯎꯕꯅꯦ ꯃꯨꯛꯊꯨꯕꯤ ꯃꯅꯥꯒ ꯍꯥꯞꯄꯗꯤ ꯍꯦꯟꯅ ꯍꯥꯎꯒꯦꯅꯦ ꯇꯥꯔꯕ꯭ꯔꯣ ꯇꯥꯕꯔ ꯍꯜꯂꯣ ꯑꯣ ꯅꯪ ꯍꯧꯖꯤꯛ ꯗ ꯂꯩꯔꯣ ꯃꯄꯥꯟꯗ ꯂꯩꯔꯣ
ꯃꯄꯥꯟꯗꯅ ꯃꯄꯥꯟꯗ
ꯀꯥꯡ ꯀꯥꯡ ꯆꯤꯛꯇꯕ꯭ꯔꯣ
ꯑꯁ ꯀꯥꯡꯁꯤꯡꯁꯦ ꯑꯩ ꯅꯨꯡꯁꯤꯕꯅꯦ ꯆꯠ ꯑꯩꯅ ꯂꯥꯛꯀꯅꯨ ꯍꯥꯏꯕ ꯂꯥꯛꯇꯦ
ꯍ ꯇꯨꯝꯅꯤꯡꯗ꯭ꯔꯤꯕ ꯇꯨꯝꯅꯤꯡꯕꯗꯤ ꯍꯧꯔꯕꯣ ꯅꯪꯕꯨꯣ
ꯑꯩ ꯇꯨꯝꯕꯅꯤꯗ ꯍꯧꯖꯤꯛ ꯃꯇꯝ ꯇꯨꯝꯕꯒꯤꯡ ꯅꯪ ꯍꯥꯏꯂ ꯏꯅꯤꯅꯦ ꯌꯥ ꯀꯔꯤ ꯎꯝ
ꯍꯣꯏ ꯑꯗꯨ ꯇ ꯃꯇꯝ ꯌꯧꯔꯦꯦ ꯅꯪꯅ ꯑꯩ ꯉꯥꯏꯕꯤꯕꯁꯤꯗꯤ ꯌꯥꯝꯅ ꯊꯥꯒꯠꯆꯔꯤ ꯌꯥꯝꯅ ꯅꯨꯡꯉꯥꯏꯕ ꯌꯥꯝꯅ ꯅꯨꯡꯉꯥꯏꯅ ꯅꯨꯡꯉꯥꯏꯕ ꯐꯣꯡꯗꯣꯛꯆꯔꯤ ꯏꯤ ꯆꯥꯎꯔ ꯐꯣꯏ ꯁꯅꯥ ꯂꯩ
ꯑ ꯐꯔꯦ ꯈꯨꯖꯁꯤꯒ
ꯍꯣꯏ ꯈꯪꯗꯦꯗ ꯑꯁ ꯑꯩ ꯖꯒꯥꯁꯦ ꯍꯦꯛꯇ ꯨꯛ ꯇꯧꯋꯤꯗ